ꯅꯤꯅ ꯑꯩꯁꯨ ꯃꯥꯗ ꯑꯗꯨꯝ ꯀꯧꯔꯤꯗꯣ ꯐꯥꯕ꯭ꯔꯣ ꯅꯪꯉꯣꯟꯗ ꯑꯗꯨꯨꯝ ꯇꯧꯔꯤꯗꯣ ꯍꯥꯏꯕꯅꯤꯅ
ꯎꯥ ꯅꯪꯒꯤ ꯃꯔꯨꯞ ꯅꯨꯄꯤꯒꯤꯗ ꯁꯦꯝꯕ ꯂꯣꯏꯈꯕ꯭ꯔꯣ
ꯑꯣ ꯂꯣꯏꯗꯤ ꯂꯣꯏꯗ꯭ꯔꯦ ꯑꯗꯨꯝ ꯍꯧꯗꯤ ꯍꯧꯕꯤꯈ꯭ꯔꯦ ꯑꯩ ꯑꯁꯤ ꯂꯣꯏꯕ ꯀꯥꯟꯗ ꯑꯗꯨꯝ ꯇꯥꯛꯄꯤꯔꯒꯦ ꯃꯥꯁꯨ ꯑꯩꯒꯤ ꯐꯖꯅ ꯍꯥꯏꯕꯤꯗ꯭ꯔꯗꯤ ꯒ꯭ꯌꯥꯟ ꯇꯥꯔꯔꯣꯏꯕ
ꯑꯥ ꯍꯌꯦꯡꯗꯤ ꯂꯥꯛꯒꯦꯔꯥ ꯍꯣꯁꯇꯦꯜꯗ
ꯍꯌꯦꯡꯗꯤ ꯂꯩꯒꯅꯤ ꯍꯌꯦꯡ ꯍꯥ ꯍ ꯍꯌꯦꯡ ꯍꯌꯦꯡ ꯍꯌꯦꯡ ꯍꯌꯦꯡ ꯁꯟꯗꯦ ꯃꯟꯗꯦ ꯌꯨꯁꯅꯦ ꯑꯗꯨ ꯐꯥꯎ ꯂꯩꯔꯅꯤꯕ ꯃꯟꯗꯦ ꯐꯥꯎ ꯂꯩꯔꯅꯤ ꯑꯣ ꯇ꯭ꯌꯨꯁꯗꯦꯗ ꯑꯗꯨꯝ ꯍꯧꯔꯅꯤ
ꯑ
ꯍꯌꯦꯡꯁꯦ ꯐꯖꯅ ꯄꯣꯊꯥꯔꯅꯤꯍ
ꯑꯗꯨꯅ ꯃꯟꯗꯦ ꯅ ꯄꯣꯁꯦꯃꯅꯤ
ꯑ ꯄꯣꯠꯇꯤ ꯂꯣꯏꯅꯃꯛ ꯁꯦꯝꯈ꯭ꯔꯦ ꯑꯗꯨꯝ ꯍꯣꯡꯅꯕ ꯈꯛꯇꯅꯦ ꯉꯁꯤ ꯀꯨꯀꯔ ꯂꯩꯕ ꯊ꯭ꯔꯤ ꯑꯦꯟ ꯍꯥꯐ ꯂꯩꯌꯦꯕ ꯗꯃꯥꯟ ꯍꯣꯝ ꯄꯒꯦꯔꯒꯦꯦꯟ ꯇ ꯑꯗꯦ ꯑꯂꯤ ꯅꯠꯇꯦ ꯑꯩꯠ ꯍꯟꯗ꯭ꯔꯦꯠ ꯐꯤꯐꯇꯤ ꯄꯤꯌꯦ
ꯀꯔꯝꯕ ꯀꯨꯀꯔ ꯑꯣꯏꯕꯅꯤ
ꯄ꯭ꯔꯤꯁꯇꯦ ꯖꯥꯁꯇꯤ ꯍꯥꯏꯕ ꯃꯥꯜꯂꯦ ꯌꯥꯝꯅ ꯐꯕꯗꯤ ꯑꯣꯏꯔꯝꯃꯣꯏꯗ ꯑꯣꯏꯔꯁꯨ
ꯎꯝ ꯌꯥꯔꯗ ꯅ ꯌꯥ ꯍꯗꯤ
ꯍꯣꯏ ꯍꯣꯏ ꯑꯍꯣꯨꯝ ꯊ꯭ꯔꯤ ꯑꯦꯟ ꯍꯥꯐꯇꯤ ꯌꯥꯏꯀꯣ ꯃꯤ ꯑꯃ ꯑꯗꯨꯝ ꯂꯥꯛꯂꯒ ꯐꯠ ꯍꯩꯔꯁꯨ ꯌꯥꯗꯤ ꯌꯥꯗꯧ ꯃꯥꯜꯂꯦꯀꯣ
ꯑ ꯁꯤꯁꯤꯔꯕꯁꯤꯣ
ꯑꯩꯈꯣꯏꯁꯨ ꯐꯪꯈ꯭ꯔꯕꯒꯤ ꯑꯗꯨꯝ ꯐꯖꯩ ꯅꯨꯡꯉꯥꯏꯅ ꯂꯩꯕꯅꯦ ꯐꯪꯗ꯭ꯔꯗꯤ ꯑꯩ ꯍꯌꯦꯡ ꯁꯣꯛꯃꯨꯛꯀꯣ ꯆꯠꯇꯣꯔꯦꯅ ꯄꯦꯜꯂꯦ ꯍꯥꯏꯅ ꯑꯗꯨꯝ ꯂꯩꯗꯣꯏꯅꯦ ꯑꯗꯣ ꯐꯪꯈ꯭ꯔꯕꯗꯤ ꯑꯩꯈꯣꯏꯁꯨ
ꯊꯝꯃꯦ ꯎꯝ ꯍꯥꯏ ꯌꯥꯔꯦ ꯅꯣꯏ ꯎ ꯐꯔ ꯂꯩꯗꯥꯛ ꯃꯛ ꯑꯁ
ꯍꯥꯥ
ꯗꯎ ꯐꯔꯦ ꯅꯣꯏ ꯍ
ꯍꯣꯏ ꯑꯗꯨꯝ ꯍꯥꯏꯅꯔꯒ ꯂꯩꯔꯦ
ꯎꯝ ꯅꯨꯄꯤ ꯑꯃꯗꯨꯗꯤ ꯀꯃꯥꯏꯅ ꯇꯧꯈ꯭ꯔꯦ
ꯈꯪꯗꯦ ꯃꯥꯁꯨ ꯈꯪꯗꯦꯅ ꯍꯥꯏꯔꯒ ꯂꯩꯌꯦ
ꯑ ꯁꯤꯗ ꯂꯥꯛ ꯣꯏ ꯍꯣꯁꯄꯤꯇꯥꯜ ꯐꯝ ꯆꯂꯕꯨ
ꯑꯁꯤꯗ ꯂꯥꯛꯄ꯭ꯔꯥ
ꯁꯤ ꯑꯩ ꯂꯥꯏꯐꯝꯗ
ꯑ ꯃꯣꯏꯁꯨ ꯐꯪꯖꯕꯒꯤ ꯑꯩꯈꯣꯏ ꯐꯣꯟ ꯇꯧꯔꯒ ꯃꯣꯏꯗ ꯀꯞꯅꯤꯡꯈ꯭ꯔꯦ ꯇꯟꯈ꯭ꯔꯦ ꯂꯣꯏꯈ꯭ꯔꯦ ꯑꯩ ꯌꯥꯗ꯭ꯔꯦ ꯌꯥꯗ꯭ꯔꯦ ꯍꯥꯏꯅ ꯑꯗꯨꯃꯥꯏꯅ ꯍꯥꯏꯔꯒ ꯂꯩꯃꯤꯅꯤ ꯈꯔ ꯂꯩꯔꯗꯤ ꯐꯪꯒꯅꯤꯗ ꯍꯥꯏꯅ ꯍꯥꯏꯕꯤ ꯑꯁ ꯂꯩꯔꯦ ꯄꯩꯁꯥ ꯆꯠꯄꯅ ꯄꯩꯁꯥ ꯆꯠꯅ ꯏꯁꯤꯡ ꯆꯠꯄꯒꯨꯝ ꯑꯣꯏꯅ ꯑꯗꯨꯝ
ꯃꯣꯏ ꯍꯣꯁꯄꯤꯇꯥꯜ ꯍꯣꯁꯄꯤꯇꯥꯜꯗ ꯆꯠꯂꯒ ꯊꯤꯕ꯭ꯔ
ꯃꯣꯏꯁꯨ ꯑꯗꯨꯃꯥꯏꯅ ꯇꯧꯕ ꯃꯥꯜꯂꯦꯕ ꯑꯗꯨꯒꯤ ꯄꯩꯁꯥꯗꯣ ꯌꯥꯝ ꯌꯥꯝ ꯆꯠꯂꯦ ꯍꯥꯏꯌꯦꯕ
ꯑ
ꯦ ꯑꯁꯃꯦꯁ ꯇꯤꯡꯡꯂꯒ ꯍꯧꯖꯤꯛꯐꯥꯎ ꯐꯪꯗ꯭ꯔꯀꯥꯟ ꯑꯁ ꯃꯤꯅ ꯅꯣꯛꯅꯔꯅꯤ ꯍꯥꯏꯅ ꯃꯣꯏ ꯑꯅꯤꯁꯨ ꯁꯥꯎꯅꯔꯒ ꯀꯌꯥ ꯊꯥ ꯇꯔꯦ ꯍꯥꯏꯅ ꯂꯅꯦ
ꯀꯣꯛꯇꯤ ꯁꯥꯗꯤ ꯁꯥꯔꯝꯅꯤꯅ ꯍꯣꯏ ꯒꯟ ꯇꯥꯏ ꯑꯩꯈꯣꯏꯁꯨ ꯑꯗꯨꯃꯥꯏꯅ ꯇꯧꯕꯅꯤꯅꯀꯣ
ꯎꯝ
ꯎꯝ
ꯍꯪ ꯇ꯭ꯔꯔꯤꯇꯥ ꯃꯊꯥ ꯁꯔ ꯃꯦ
ꯎꯝ ꯑꯇꯥꯗꯤ ꯁꯥꯔꯝꯗꯤ
ꯍꯥꯏꯒꯤ ꯇꯥꯅꯁꯨ ꯂꯥꯛꯀꯦ ꯂꯩꯦ
ꯎꯝ ꯌꯥꯗꯗ꯭ꯔꯦ ꯃꯤꯒꯤꯦ ꯍꯥꯏ ꯃꯤꯑꯣꯏꯕ ꯍꯥꯏꯕꯁꯦ ꯑꯗꯨꯃꯥꯏꯅ ꯇꯧꯒꯗꯕ ꯃꯥꯂꯦ ꯃꯁꯤꯐꯥꯎ ꯑꯁ ꯃꯃꯟꯗꯨꯅ ꯑꯩ ꯁꯤꯅꯤꯡꯕ ꯐꯥꯎ ꯑꯩꯒꯤ ꯄꯨꯟꯁꯤꯁꯦ ꯑꯩ ꯑꯣꯏꯅꯤꯡꯂꯦ ꯍꯧꯖꯤꯛꯀꯤ ꯐꯤꯕꯝꯁꯤꯗꯅ ꯍꯥꯏꯔꯒ ꯆꯠꯄꯅꯦ ꯁꯨ ꯈꯕ꯭ꯔꯥ
ꯅꯅꯨꯡ ꯍꯥꯏꯗꯑꯒꯦꯩꯅꯣ ꯍꯥꯏꯗꯤ ꯎ
ꯍꯣꯏ ꯍꯧꯖꯤꯛꯇꯤ ꯅꯨꯡꯉꯥꯏꯇꯧꯔꯦꯗꯣ ꯑꯣꯏꯔꯁꯨ ꯑꯩꯈꯣꯏ ꯉꯁꯤ ꯆꯠꯄꯗꯣ ꯌꯥꯝꯅ ꯋꯥꯈ꯭ꯔꯦꯕ ꯑꯗꯨꯒ ꯃꯌꯥꯡꯁꯤꯡꯒꯤ ꯁꯛꯇꯨꯒ ꯌꯦꯡꯉꯒ ꯅꯝꯊꯤꯕꯗꯨꯒ ꯍꯣꯏ ꯔꯨꯝ ꯄꯦꯟꯕꯒꯤ ꯂꯣꯏꯔꯦ ꯔꯨꯝꯗꯣ
ꯎꯝ
ꯑ ꯌꯥꯝꯅ ꯐꯠꯇꯕꯗꯣ ꯑꯩ ꯌꯥꯝꯅ ꯀꯨꯏꯅ ꯇꯥꯎꯕꯁꯤꯡꯁꯨ ꯑꯍꯟꯕꯒꯤ ꯑꯩ ꯑꯩꯈꯣꯏꯗ ꯁꯥꯎꯅꯤꯡꯉꯒ ꯅꯣꯛꯅꯤꯡꯕꯁꯨ ꯐꯥꯎ ꯑꯟꯗꯁꯨ ꯐꯥꯎ ꯇ ꯀꯠ ꯆꯦꯕ ꯁ ꯐꯥꯎꯅ ꯍꯥꯏꯅ ꯑꯗꯨꯝ ꯆꯠꯄꯅꯤ ꯍꯦꯛ
ꯑꯣ ꯑꯁ ꯑꯩꯁꯨ ꯇꯥꯟꯕꯅꯁ ꯊꯤꯔꯗ ꯆꯤꯡ ꯄꯩꯁꯥ ꯌꯥꯝ ꯆꯠꯂꯦ
ꯍꯣꯏ ꯍꯣꯏꯇꯥꯥꯏꯦ ꯃꯌꯥꯡꯁꯤꯡꯒꯤ ꯁꯛꯁꯤꯡꯗꯣ ꯂꯋꯥꯏ ꯇꯥꯕ ꯌꯥꯝ ꯌꯥꯎꯋꯦꯕ ꯈꯨꯨꯟꯒꯤꯁꯨ ꯑꯣꯏꯗꯔꯤ ꯆꯪꯗꯔꯤꯀꯣ ꯌꯥꯝꯅ ꯗꯨ ꯈꯠ ꯆꯕꯁꯦ ꯃꯣꯏ ꯑꯁ ꯌꯥꯝꯅ ꯑꯁ
ꯁꯉꯔꯦꯗ
ꯌꯥꯝ ꯂꯩꯥꯏꯕꯔꯤ
ꯑꯩ ꯃꯊꯥ ꯌꯥꯝ ꯌꯥꯝ ꯁꯔꯥꯅꯥꯏꯔꯦ ꯑꯩꯁꯨ
ꯍꯧꯖꯤꯛꯀꯥꯟ ꯃꯌꯥꯝꯁꯤꯡ ꯌꯥꯝꯅ ꯐꯠꯇꯕꯁꯤꯡ ꯎꯕ ꯅꯠꯇ꯭ꯔꯒ ꯌꯥꯝꯅ ꯑꯩ ꯇꯟꯕ ꯀꯥꯟꯗ ꯅꯠꯇ꯭ꯔꯒ ꯋꯥꯕ ꯀꯥꯟꯗ ꯃꯣꯏꯒꯤ ꯁꯛꯇꯁꯤꯡꯗꯨꯒ ꯇꯨꯈꯠꯆꯕꯒꯤ ꯁꯛꯇꯥꯁꯤꯡꯒ ꯎꯔꯒ ꯅꯨꯡꯉꯥꯏꯗꯦꯅ
ꯎꯝ
ꯑꯗꯨꯒ ꯑꯃꯨꯛꯀ ꯁꯥꯎꯅꯤꯡꯂꯒ ꯀꯣꯏꯩꯅꯣ ꯇꯧꯕ ꯀꯥꯟꯗ ꯄ꯭ꯔꯟꯖꯦ ꯀꯣꯜ ꯇꯧꯔꯛꯔꯕ ꯨꯝꯕ ꯑꯗꯨꯃꯥꯏꯅ ꯇꯧꯔ ꯌꯦꯡꯅꯤꯡꯗꯕ ꯅꯨꯡꯁꯤꯗꯕꯗꯣ ꯂꯣꯏꯔꯦ ꯑꯩ ꯐꯠꯆꯕꯅ ꯂꯣꯏꯔꯦ ꯃꯥꯣ ꯁꯤꯔ ꯖꯕ ꯇꯣ ꯑꯜꯥꯏ ꯂꯣꯏꯔꯦ ꯂꯣꯏꯔꯦ ꯑꯩ ꯇꯣ
ꯅꯣꯏꯒꯤ ꯃꯐꯝ ꯁꯦꯈꯂꯛꯑꯗꯤ ꯀꯩꯅꯣꯝ ꯇꯥꯎꯕ ꯃꯥꯜꯂꯦ ꯑꯗꯨꯅꯅꯦ ꯑꯦꯝ ꯈꯔꯦ ꯅꯗ
ꯦꯕ ꯍꯣꯏ ꯍꯧꯖꯤ ꯛ ꯃꯥꯏꯕ ꯃꯐꯝꯁꯦ ꯃꯅꯨꯡꯗꯗꯤ ꯌꯥꯝꯅ ꯆꯪꯗꯦꯕ ꯑꯩꯈꯣꯏꯅ ꯍꯍꯣꯡꯕꯗꯣ ꯊꯤꯒꯦꯅ ꯇꯧꯕꯅꯦꯍꯣꯡꯕꯗꯣ ꯍꯥꯏꯗꯤ ꯑꯗꯨꯝ ꯈꯔ ꯂꯩꯌꯦꯅ
ꯎꯝ
ꯐꯝꯕ ꯃꯐꯝ ꯊꯤꯒꯦꯅ ꯇꯧꯕꯒꯤꯅꯦꯕ
ꯑ ꯊꯪꯗꯦꯗ
ꯑꯣ ꯑꯗꯨ ꯖꯒꯥꯗꯣ ꯂꯩꯔꯅꯤ ꯂꯣꯏꯔꯦ ꯑꯗꯨꯅ ꯁꯦꯡꯅ ꯍꯥꯏꯔꯛꯄꯗꯣ ꯅ ꯂꯩ ꯑꯗꯨ ꯃꯐꯝꯁꯤꯡꯗꯣ
ꯑꯥ
ꯁꯇꯤ ꯑꯣꯏꯕꯒꯤꯔꯥ ꯁꯦꯛꯇ ꯑꯣꯏꯕꯒꯤꯔꯥ ꯒ꯭ꯟ ꯇꯥꯔꯦ ꯑꯗꯨ ꯈꯪꯗꯦ ꯑ
ꯇꯥꯗ꯭ꯔꯦ ꯅ ꯍꯜꯂꯣ
ꯑꯩ ꯃꯁꯥꯨꯝꯕ ꯊꯈ꯭ꯔꯦ ꯑꯩ
ꯅꯪ ꯋꯥꯁꯔꯨꯝꯒꯨꯝꯕ ꯆꯪꯉ ꯃꯥꯥꯟꯂꯦ ꯆꯪꯒꯅꯨ ꯍꯧꯖꯤꯛ
ꯑ ꯆꯪꯉꯒ ꯑꯩ ꯊꯣꯛꯂꯛꯄꯅꯦꯕ ꯗꯣ ꯑꯩ ꯅꯠꯇ ꯑꯩꯒꯤ ꯑꯗꯨꯝ ꯊꯜꯂꯒ ꯂꯩꯔꯦ ꯑꯩ ꯒ꯭ꯌꯥꯟ ꯇꯥꯗꯦꯕ
ꯑ
ꯃꯊꯪꯗ ꯑꯗꯣ ꯃꯣꯏꯒꯤ ꯔꯨꯝꯁꯤꯡꯗꯤ ꯇꯨꯋꯦꯜꯞ ꯊꯥꯎꯖꯟ ꯑꯗꯨꯒ ꯋꯥꯇꯤ ꯔꯦꯁꯀꯦꯗꯣ ꯃꯤ ꯃꯉꯥ ꯃꯤ ꯃꯔꯤꯔ ꯂꯩ ꯍꯥꯏꯕꯗ ꯑꯗꯨ ꯑꯩꯠꯇꯤꯟ ꯊꯥꯎꯖꯟ ꯄꯤꯔꯒ ꯂꯩꯥꯛꯑꯦ ꯍꯥꯏꯌꯦ
ꯑꯣ
ꯃꯤ ꯃꯉꯥꯗꯤ ꯂꯩꯕ ꯃꯥꯜꯂꯦ ꯑꯗꯣ ꯑꯩꯠꯇꯤꯟ ꯊꯥꯎꯖꯟ ꯄꯤꯔꯒ ꯂꯩꯌꯦ ꯍꯥꯏꯕꯅꯦꯕ
ꯑꯥ ꯇꯥꯡꯒꯤ ꯇꯥꯡꯉ꯭ꯔꯦꯦ ꯃꯉꯥꯗꯤ ꯀꯩꯁꯨ ꯌꯥꯗ ꯍꯥꯏꯏꯗꯇꯣ
ꯃꯉꯥꯗꯤ ꯀꯅꯥ ꯄꯤ ꯍꯥꯏꯕ꯭ꯔꯥ
ꯃꯉꯥ ꯂꯥꯏꯏꯗ ꯅꯪ ꯃꯉꯥꯃꯨꯛꯇꯤ ꯂꯥꯛꯏ ꯃꯥꯜꯂꯦ ꯍꯥꯏꯕ ꯅꯠꯇꯦ
ꯑꯦ ꯃꯉꯥꯗꯤ ꯂꯩꯇꯦ ꯃꯉꯥ ꯂꯩꯇꯦ ꯃꯤ ꯑ ꯃꯤ ꯃꯉꯥ ꯂꯩꯕꯒꯤꯀꯣ ꯇꯤꯟꯗꯣ ꯍꯣꯏ ꯍꯣꯏ ꯑꯗꯨꯒꯤ ꯌꯥꯕꯅꯦꯍꯦ ꯅꯠꯇ꯭ꯔꯗꯤꯀꯣ
ꯎꯝ
ꯃꯥꯥꯟꯅ ꯃꯉꯥ ꯂꯩꯔꯗꯤ ꯑꯦꯇꯤꯟ ꯍꯥꯏꯔꯗꯤ ꯀꯌꯥ ꯑꯣꯏꯕꯒꯦꯔꯥ ꯀꯌꯥ ꯑꯣꯏꯕ꯭ꯔꯥ ꯍꯦꯟꯅ ꯑꯩ ꯀꯥꯎꯈ꯭ꯔꯦꯕ
ꯏꯁꯦ ꯀꯣꯏꯁꯨ ꯍꯧꯖꯤꯛ ꯂꯥꯏꯕꯗ ꯑꯃꯨꯛꯊ ꯇ ꯄꯁꯤꯁꯦ
ꯑ ꯍꯣꯏ ꯍꯣꯏ
ꯑꯩꯈꯣꯏꯗꯒꯤ ꯈꯔ ꯍꯣ ꯇꯥꯡꯔꯒ ꯀꯣ ꯑꯗꯨꯝ ꯌꯥꯕꯗꯣ ꯅꯨꯃꯤꯠꯩ ꯂꯥꯛꯑꯦ ꯂ
ꯑꯗ꯭ꯔꯦꯗ
ꯍꯣꯏ
ꯑꯩꯁꯨ ꯑꯃꯨꯛꯀ ꯉꯁꯤ ꯆꯠꯄꯗꯣ ꯕꯤ ꯄꯤ ꯃꯨꯛꯀ ꯂꯣ ꯑꯣꯏꯔ ꯂꯩ
ꯇꯗ
ꯈꯪꯗ꯭ꯔꯦ ꯑꯗꯨꯒ ꯍꯤꯗꯥꯛꯁꯨ ꯊꯥ ꯑꯍꯨꯝ ꯌꯥꯑꯣꯅ ꯗꯨꯒꯥꯗꯤꯁꯤꯡ ꯋꯥꯟ ꯊꯥꯎꯖꯟ ꯁꯤꯛꯁ ꯍꯟꯗ꯭ꯔꯦꯗ ꯊꯦꯂꯦ ꯍꯤꯗꯥꯛ ꯊꯥ ꯑꯃꯒꯤ ꯑꯃ ꯄꯩꯁꯥ ꯀꯆꯠꯇꯣ ꯑꯃꯨꯛ ꯀꯒꯥꯏꯅꯤꯗ ꯆꯠꯂꯨ ꯍꯥꯏꯌꯦ ꯆꯤꯡ ꯑꯩ ꯁꯨꯝ
ꯎꯝ ꯌꯥꯟ ꯇꯥꯗ꯭ꯔꯦ ꯑꯩꯗꯤ ꯉꯥꯏ ꯅꯨꯃꯤꯗꯔ ꯍꯦꯛꯇ ꯆꯠꯄꯅꯦꯕ
ꯑꯩꯒꯤꯗꯨꯗꯤ ꯑꯜꯇ꯭ꯔꯥꯁꯥꯎꯟꯗꯒꯤ ꯈꯪꯕꯅꯦꯕ
ꯎꯝ ꯍꯝ
ꯑꯗꯨꯒꯤꯒꯩꯅꯤ ꯑꯃꯨꯛꯀ ꯆꯠꯗꯣꯅ ꯑ ꯊꯥ ꯑꯍꯨꯝꯒꯤ ꯍꯤꯗꯥꯛꯇꯣꯡꯉꯥꯏꯁꯤ ꯌꯥꯎꯔꯗꯤ ꯏꯂꯚꯦꯟ ꯊꯥꯎꯖꯟ ꯄꯥꯡꯂꯣ ꯏ ꯂꯣꯏꯁꯤ꯭ꯔꯥꯗꯝ
ꯎꯝ
ꯂꯣꯏꯔꯝꯃꯨꯒꯈꯥꯏꯅꯤ ꯆꯠꯂꯒ ꯍꯤꯗꯥꯛ ꯄꯤꯔꯗꯤ
ꯣꯔꯃꯦꯟꯗꯗꯤ ꯌꯥꯔꯗꯤ ꯆꯨꯗ ꯇꯧꯔꯣ ꯈꯪꯗꯦ ꯐꯕ ꯍꯥꯏꯕ ꯦ ꯇꯋꯥꯔꯁ
ꯑꯁ ꯃꯊꯥꯒ ꯁꯥꯕꯗꯣ ꯂꯣꯏꯔꯦꯗ ꯑꯩ ꯐ
ꯍꯔ
ꯂꯥꯏꯔꯕ ꯈꯣꯏꯗ ꯁꯤꯃ ꯀ ꯋꯥ ꯋꯥꯕꯁꯦ
ꯌꯦꯗꯗ꯭ꯔꯦ ꯁꯤꯁꯤ
ꯅꯪꯒꯤꯗꯨꯗꯤ ꯈꯔꯗꯤ ꯐꯥꯕ ꯍꯧꯥꯎꯔꯕ꯭ꯔꯣ
ꯍꯣꯏ ꯑꯗꯨꯝ ꯑꯩ ꯏꯁꯥꯅ ꯑꯩꯅ ꯃꯦꯟꯇꯦꯟ ꯇꯧꯕꯗꯣ
ꯎꯝ
ꯃꯦꯟꯇꯦꯟ ꯇꯧꯔꯅꯤ ꯏꯁꯥꯒꯤ ꯐꯒꯠꯄꯗꯣ ꯑꯩ ꯎꯑꯦꯕ ꯐꯖꯅ ꯃꯦꯟꯇꯦꯟ ꯇꯧꯗ꯭ꯔꯗꯤ ꯑꯩꯁꯨ ꯑꯗꯨꯝ ꯀꯩꯅꯣ ꯑꯩꯉꯣꯟꯗ ꯋꯥꯠꯄ ꯑꯋꯥꯠꯄꯒꯨꯝꯕ ꯂꯩꯕꯗꯣ ꯑꯗꯨꯃꯥꯏꯅ ꯐꯥꯎꯋꯦꯕ ꯑꯗꯣ ꯑꯩꯒꯤ ꯂꯥꯏꯐ ꯏꯁꯇꯥꯏꯜꯗ ꯆꯠꯂꯦꯕ ꯑꯩꯗꯣ ꯑꯥ ꯍꯒ ꯆꯠꯂꯒ ꯀꯩ ꯀꯔꯤꯩꯅ ꯇꯧꯔꯒ ꯑꯗꯨꯃꯥꯏꯅ ꯇꯧꯔꯗꯤ ꯑꯩꯗꯣ ꯑꯩꯒꯤꯁꯨ ꯑꯗꯨꯝ ꯑꯩꯒꯤ ꯍꯛꯆꯥꯡꯗ ꯅꯨꯡꯉꯥꯏ ꯃꯌꯦꯕ
ꯑ
ꯍꯖ ꯇꯣꯡꯉꯒ ꯀꯣ
ꯎꯝ
ꯇ ꯍꯧꯦ ꯍꯧꯖꯤꯛ ꯈꯝꯃꯒꯏ ꯏꯔꯨꯔꯗꯤꯀ ꯏꯔꯨꯔꯒ ꯂꯣꯏꯔꯒ ꯨꯝ ꯇꯨꯝꯗꯣꯏꯅꯦ ꯈꯔ ꯂꯩꯔꯗꯤ ꯇꯨꯝ ꯇꯨꯝꯗꯣꯏꯅꯦ ꯑꯩꯁ
ꯑꯝ ꯍꯌꯦꯡꯗꯤ ꯐꯖꯅ ꯁꯤꯁꯦ ꯑꯩ ꯑꯃꯨꯛꯀꯥꯎ ꯍꯣꯔꯦꯟ ꯋꯥꯔꯤ ꯍꯥꯏꯕꯤ ꯍꯌꯦꯡ ꯑꯁꯤꯒꯤꯗ ꯋꯥꯔꯤ ꯐꯖꯅ ꯁꯥꯟꯅꯁꯦ
ꯍꯣꯏ ꯍꯣꯏ
ꯎꯝ ꯑꯁꯤ ꯁꯥꯕꯗ ꯂꯣꯏꯔꯦ ꯑꯥꯗꯁꯨ ꯌꯥꯝ ꯁꯥꯏꯌꯦꯅ ꯄꯥꯎ ꯇꯥꯔꯦ
ꯑꯦ
ꯅꯣꯏ ꯌꯥꯝ ꯁꯥꯔꯝꯃꯅꯤꯀꯣ ꯁꯥꯕ꯭ꯔꯣ
ꯍꯥꯕ꯭ꯔꯥ ꯍꯥꯏꯕ꯭ꯔꯥ
ꯎꯝ
ꯊꯥꯏꯌꯦ ꯌꯥꯝ ꯊꯋꯦ ꯑꯗꯨꯒꯤ ꯉꯁꯤ ꯆꯠꯄꯗꯣ ꯑꯩꯅ ꯍꯥꯏꯗ꯭ꯔꯣ ꯍꯨꯃꯥꯡꯗ ꯏꯔꯨꯨꯕꯒꯨꯝꯅ ꯇꯧꯔꯦ ꯍꯥꯏꯕꯗꯣ
ꯑꯦꯗꯤ ꯄꯦꯂ ꯃꯅꯤꯀꯣ
ꯑꯩꯈꯣꯏꯒꯤ ꯁꯝꯁꯤꯡꯁꯦ ꯂꯣꯏꯅꯃꯛ ꯍꯨꯃꯥꯡꯅ ꯂꯣꯏꯔꯦ ꯂꯣꯏꯔꯦ ꯂꯣꯏꯔꯦ ꯂꯣꯏꯅ ꯆꯣꯠꯄ ꯑꯗꯣ
ꯎꯝ ꯑꯗꯨ ꯅꯣꯏꯒꯤ ꯂꯝꯕꯤ ꯆꯠꯇꯠꯇ ꯆꯠꯂꯒ ꯅꯣꯏꯒꯤ ꯔꯨꯝ ꯊꯤꯐꯝ ꯆꯪꯔꯒ ꯔꯨꯝꯗꯗꯤ ꯑꯗꯨꯝ ꯏꯪꯕ꯭ꯔꯥ
ꯍꯣꯏꯣꯏ ꯑꯩꯈꯣꯏꯗꯤ ꯏꯚꯅꯤꯡ ꯇꯥꯏꯝꯗꯤ ꯆꯪꯉ ꯆꯪꯕꯒꯤ ꯀꯣ
ꯌꯨꯝ ꯀꯌꯥꯃꯨꯛꯇꯤ ꯌꯦꯡꯕ ꯆꯠꯄ꯭ꯔꯥꯅꯣꯏ
ꯑꯗꯨꯗꯤ ꯅꯤꯡꯁꯤꯡꯗ꯭ꯔꯦꯗ ꯌꯥꯝꯗꯤ ꯌꯥꯝꯃꯤꯗ ꯑꯣ ꯌꯥꯗꯦ ꯂꯩ ꯑꯦ ꯀ ꯀꯅꯣ ꯐꯠꯇ ꯄꯁꯦ ꯌꯥꯝ ꯂꯩꯕꯗꯣ ꯍ ꯇꯧꯋꯦꯕ ꯄ ꯂꯩꯔꯁꯨ ꯑꯗꯨꯝ ꯃꯌꯥꯡꯒ ꯄꯨꯟꯕꯒꯤ ꯅꯨꯡꯉꯥꯏꯇꯕꯗꯣ
ꯎꯝ
ꯈꯔꯥ ꯄ꯭ꯔꯥꯏꯚꯦꯠꯁꯤ ꯋꯥꯠꯄꯥ
ꯎꯝ
ꯐꯤ ꯐꯥꯎꯐꯝꯗꯣ ꯌꯥꯗꯕ꯭ꯔ ꯑꯗꯨꯃꯥꯏꯅ ꯂꯩꯌꯦꯕ
ꯑꯣ ꯍꯧꯖꯤꯦ ꯀꯅꯥ ꯦꯁꯅꯦꯁꯤ
ꯍ
ꯎꯝ
ꯅꯨꯡꯉꯥꯏꯅ ꯂꯩꯔꯨꯁꯦ ꯅꯣꯏ ꯆꯠꯂꯒꯥ
ꯑꯗꯧꯗꯧ ꯃꯥꯂꯦ ꯍꯣꯏ
ꯈꯠꯅꯥ ꯊꯣꯛꯇ꯭ꯔꯥꯒ ꯐꯖꯥ ꯐꯖꯥꯅꯥ ꯂꯩꯥꯏꯗ
ꯎꯝ
ꯄ꯭ꯔꯊꯅꯥ ꯐꯖꯅ ꯇꯧꯔꯒ ꯆꯠꯂꯨꯍꯦ
ꯍꯣꯏ